ꯍꯜꯂ ꯐꯖ ꯆꯃꯤ
ꯆꯕꯤ ꯁꯛ ꯐꯆꯕꯤ ꯀꯩꯗꯧꯔꯤꯅꯣ ꯍꯥ
ꯇꯥꯗꯦ
ꯇꯥꯗꯦ
ꯀꯔꯤ ꯍꯥꯏꯕꯣ ꯑꯃꯨꯛ ꯍꯥꯏ
ꯅꯪꯒꯤ ꯀꯣꯜ ꯂꯥꯛꯄ ꯉꯥꯏꯔꯒ ꯂꯩꯕꯅꯤꯅ
ꯂꯩꯅ ꯑꯁ ꯅꯪ ꯑꯗꯨ ꯍꯥꯏꯔꯛꯄꯁꯤꯅꯦ ꯑꯩꯅ ꯋꯥꯈꯜꯁꯦ
ꯍꯥꯥ
ꯊꯪꯅꯤ ꯅꯨꯡꯗꯥ ꯂꯣꯏꯔꯛ ꯄꯥꯒꯤꯔꯥ ꯊꯃꯣꯏꯁꯦ ꯌꯥꯝꯅ ꯏꯂꯥꯡ ꯂꯥꯡꯉꯦꯅꯦ
ꯇꯧꯔꯝꯕꯗꯤ
ꯍꯣꯏ ꯅꯨꯡꯗꯥꯡꯁꯦ ꯊꯃꯣꯏ ꯏꯔꯥꯡ ꯂꯥꯡꯕꯁꯦ ꯍꯧꯅ ꯁꯅꯤꯅ ꯑꯗꯨꯗ ꯇꯥꯕ ꯅꯨꯡꯉꯥꯏꯕ ꯑꯗꯨ ꯑꯩꯕꯨ ꯑꯩꯒꯤꯗꯤ ꯄꯥꯛ ꯇꯥꯕ ꯅꯨꯡꯉꯥꯏꯇꯦ ꯏꯆꯦꯒꯤꯗꯤ ꯇꯥꯕ ꯅꯨꯡꯉꯥꯏ ꯍꯥꯏ
ꯇꯥꯕ ꯅꯨꯡꯉꯥꯏꯗ ꯐꯥꯀꯤ ꯇꯧꯕꯅꯦ ꯅꯨꯡꯁꯤꯕꯒꯤꯂꯛ
ꯍꯦꯏꯖ
ꯄꯨꯋꯥꯔꯤꯗꯣ
ꯗꯣ ꯌꯥꯝ ꯃꯥꯜꯂꯛꯇ꯭ꯔꯣ ꯅꯪ
ꯃꯥꯂꯛ ꯄ
ꯋꯥꯔꯤꯗꯨ
ꯀꯩꯅꯣ ꯑꯩꯒꯤ ꯈꯟꯖ ꯑꯃꯨꯛꯀ ꯇꯥꯕꯁꯦ ꯇꯜꯂꯦ
ꯅꯪꯒꯤ ꯑꯣꯏꯔꯝꯅꯦ ꯑꯩꯗꯤ ꯀꯩꯁꯨ ꯇꯧꯗꯦꯀꯣ ꯅꯪꯅꯦ ꯅꯪꯅꯦ
ꯑꯩꯒꯤꯁꯦ ꯀꯩꯅꯣ ꯈꯪꯗꯦꯗ ꯇꯥꯕꯀꯣ
ꯎꯝ ꯅꯪꯒꯤ ꯀꯩꯅꯣ ꯑꯣꯏꯕꯒꯤ ꯑꯩ ꯈꯪꯉꯦ ꯅꯪꯒꯤꯁꯦ
ꯎꯝ
ꯅꯪ ꯈꯣꯟꯖꯦꯜ ꯇꯥꯕ ꯅꯨꯡꯉꯥꯏꯕꯗꯨꯗ ꯍꯟꯖꯤꯟ ꯍꯟꯖꯤꯟ ꯇꯥꯍꯟꯕ ꯑꯣꯏꯔꯝꯃꯅꯤ
ꯑꯁ ꯋꯥꯔꯝꯒꯅꯤ ꯃꯄꯥꯟ ꯊꯣꯛꯀꯦꯗ
ꯍꯣꯏ ꯅꯪ ꯈꯣꯟꯖꯦꯜ ꯐꯖꯕꯁꯨ ꯕꯦꯔꯥꯅꯤ
ꯑꯩꯗꯤ ꯈꯣꯟꯖꯦꯜ ꯑꯩꯒꯤ ꯈꯣꯟꯖꯦꯜꯁꯦ ꯑꯁ ꯀꯩ ꯍꯥꯏꯁꯤꯔ ꯇꯥꯕ ꯅꯨꯡꯉꯥꯏꯔꯝꯃꯔꯣꯏ ꯍꯥꯏꯅ ꯈꯟꯕꯅꯦꯕ ꯅꯪꯅ ꯍꯥꯏꯔꯛꯄ ꯀꯥꯟꯗꯗꯤ ꯊꯥꯖꯩꯌꯦ
ꯃꯤꯅꯦꯀꯣ ꯃꯥꯅꯦ ꯈꯣꯟꯖꯦꯜ ꯐꯖꯕꯁꯤꯡꯁꯦꯛ ꯁꯛꯈꯤ ꯍꯥꯏꯕꯅꯦ
ꯑꯗꯨ ꯊꯤꯕꯅꯦ ꯍꯥꯏꯗꯤ
ꯑ ꯅꯪꯗꯤ ꯐꯖꯩꯌꯦꯗ ꯅꯪꯒꯤ ꯅꯪꯒꯤ ꯃꯥꯏꯗꯣ
ꯎꯝ
ꯅꯪꯒꯤ ꯃꯣꯏꯗꯥꯗꯣ ꯏꯁꯩ ꯁꯛꯄꯤ ꯈꯔ ꯃꯥꯟꯕ ꯈꯔ ꯂꯩꯌꯦꯕ
ꯍꯥꯏ
ꯍꯧꯖꯤꯛꯄꯨꯗꯤ ꯃꯃꯤꯡ ꯄꯜꯂꯔꯣꯏꯒꯦ ꯅꯣꯡꯃ ꯃꯇꯥꯡ ꯆꯥꯕꯗ ꯃꯃꯤꯡ ꯄꯜꯂꯛꯀꯦ ꯈꯪꯅꯤꯡꯕꯅ ꯂꯣꯏꯔꯦ ꯑꯩꯁꯦ ꯍꯣꯔꯦꯟ ꯍꯥꯏꯒꯦ ꯑꯩꯁꯨ ꯉꯁꯥꯏꯅ ꯈꯪꯗꯦꯕꯀꯣ
ꯑꯗꯣ ꯀꯔꯝꯕ ꯑ ꯁꯤꯡꯒꯔ ꯃꯅꯤꯄꯨꯔꯤ ꯁꯤꯡꯒꯔꯔꯣ ꯑꯥꯎꯠꯁꯥꯏꯠ ꯃꯅꯤꯄꯨꯔꯔ
ꯎꯝ ꯑꯗꯨ ꯅꯣꯏ ꯇꯝꯄꯥꯛꯀꯤ ꯃꯤ ꯅꯠꯇꯦ ꯑꯥ ꯃꯤ ꯑꯐꯥꯎꯕꯁꯤꯡꯅꯦ ꯏꯃꯥꯟꯅꯕꯤꯁꯤꯡꯅꯦ
ꯃꯥꯟꯅꯕꯤ ꯑꯃꯨꯛꯀ ꯑꯣꯏꯔꯝꯅꯤꯀꯣ ꯅꯪꯒꯤꯁꯦ
ꯐꯥꯎꯕ ꯐꯥꯎꯔꯕ ꯏꯃꯥꯟꯅꯕꯤ ꯉꯥꯛꯇꯅꯦ
ꯃꯤꯡ ꯆꯠꯄ ꯃꯤꯡ ꯆꯠꯄꯤ ꯃꯤꯁꯤꯡꯁꯦ ꯅꯪꯒꯤ ꯅꯃꯥꯅꯕꯤ ꯅꯥꯃꯥꯟꯅꯕ ꯈꯛ
ꯄꯛꯇ ꯑꯣꯏꯔꯝꯃꯦ ꯃꯥꯅꯦ ꯅꯍꯥꯟꯁꯨ ꯏꯃꯥꯟꯅꯕ ꯑꯃ ꯕꯣꯜ ꯁꯥꯟꯅꯔꯒ ꯉꯝꯈ꯭ꯔꯦꯅ
ꯑꯁ ꯑꯗ ꯍꯔꯥꯎꯃꯟ ꯑꯩ ꯏꯁ ꯏꯁ ꯑꯗꯨ ꯍꯥꯏꯔꯒ ꯑꯩ ꯍꯥꯏꯒꯦ ꯍꯥꯏꯒꯦ ꯍꯥꯏ ꯑꯩ ꯍꯥꯏꯒꯦ ꯑꯗꯨ ꯍꯥꯏꯔꯒ ꯅꯪꯕꯨ ꯅꯪꯒꯤ ꯅꯃꯥꯟꯅꯕ ꯉꯝꯔꯗꯤ ꯖꯔꯁꯤ ꯂꯩꯗꯣꯏꯅꯦ ꯍꯥꯏꯕ ꯅꯠꯇ꯭ꯔꯣ ꯀꯩꯒꯤ ꯂꯩꯗꯕ
ꯑꯩ ꯂꯣꯛ ꯇꯧꯏ ꯆꯠꯇ꯭ꯔꯦ
ꯑꯁ
ꯑꯩ ꯆꯠꯊꯣꯛꯄ ꯉꯝꯗ꯭ꯔꯤꯌꯦ ꯑꯩꯈꯣꯏꯁꯦ ꯑꯩ ꯏꯆꯦ ꯏꯆꯦꯈꯣꯏꯅꯤ ꯂꯩꯒꯦ ꯇꯧꯔꯝꯕꯅꯦꯕꯀꯣ
ꯑꯣꯔꯗꯔ ꯇꯧꯔꯣ ꯁꯠ ꯁꯠ ꯑꯣꯔꯗꯔ ꯇꯧꯔꯣ ꯍꯌꯦꯡ ꯑꯣꯔꯗꯔ ꯇꯧꯔꯒ ꯑꯃꯨꯛ ꯅꯦꯛꯁ ꯃꯦꯠꯁꯇ ꯍꯥꯞꯄꯒ ꯌꯦꯡꯉꯨ
ꯑꯗꯨ ꯇꯧꯁꯤꯔ ꯈꯪꯗ ꯃꯅꯤꯡꯗ ꯐꯝꯃꯒ ꯑꯗꯨꯃꯥꯏꯅꯀꯣ
ꯅꯪꯒꯤ ꯃꯤꯡꯗ ꯄ꯭ꯔꯤꯟ ꯇꯧꯕꯤꯔꯒ
ꯒ ꯍꯥꯞꯄꯣ ꯈꯪꯗꯦ ꯏꯃꯥꯟꯅꯕꯒꯤ ꯃꯤꯡꯁꯦ ꯀꯩꯅꯣ ꯎꯅꯦ ꯑꯗꯨ ꯑꯗꯨꯃꯥꯏꯅ ꯇꯧꯕꯅꯦ ꯅꯪꯁꯨ ꯏꯃꯥꯟꯅꯕꯤ ꯅꯠꯇ꯭ꯔꯣ ꯅꯪꯁꯨ ꯑꯗꯨꯒꯤꯅꯤ ꯅꯪꯁꯨ ꯅꯪꯒꯤ ꯃꯤꯡꯗꯣ ꯑꯩꯗ ꯃꯤꯡꯈ꯭ꯔ ꯍꯧꯕ ꯃꯥꯅꯔꯤꯗꯣ ꯏꯃꯥꯟꯅꯕꯤꯁꯤꯡꯁꯤꯀꯣ
ꯎꯝ
ꯑꯩꯒꯤ ꯃꯤꯡ ꯍꯧꯕꯒ ꯃꯥꯟꯅꯕ ꯉꯥꯛꯇꯅꯦꯕ
ꯑꯗꯨꯅꯦꯕ ꯑ
ꯑꯁ
ꯈꯪ ꯍꯧꯗꯤꯑꯦ
ꯑꯗꯨꯅꯦ ꯅꯪ ꯈꯪꯍꯧꯗꯕ ꯌꯥꯝ ꯍꯥꯏꯔꯛꯀꯅꯤ ꯑꯩꯗꯤ ꯁꯛꯄꯅ ꯅꯝꯕꯣ ꯉꯁꯤ ꯋꯥꯕ꯭ꯔꯣ
ꯀꯩ ꯍꯥꯏꯕ
ꯁꯛ ꯐꯖꯕ ꯅꯪ ꯉꯁꯤ ꯋꯥꯕ꯭ꯔꯣ ꯍꯥꯏꯕ ꯊꯕꯛ ꯆꯠꯄ
ꯑꯁ ꯋꯥꯥꯏꯌꯦ ꯊꯕꯛ ꯆꯠꯄ ꯅꯠꯇꯦ ꯊꯕꯛ ꯆꯠꯄꯗꯣ ꯑꯃꯨꯛ ꯍꯪꯒꯠ ꯍꯟꯗꯥ ꯇꯥꯅ ꯍꯜꯂꯛꯑꯦ ꯑꯗꯨꯒ ꯇꯨ ꯌꯨꯝ ꯑꯃꯨꯛꯀ ꯍꯣꯡꯉꯤꯅ ꯉꯁꯤ ꯍꯣꯡꯉꯦꯕ ꯌꯨꯝꯁꯦ
ꯍꯣꯏ
ꯚꯔꯥꯁꯦ ꯑꯗꯨꯒꯤ ꯑꯁ ꯀꯩꯅꯣ ꯕꯔꯥ ꯍꯣꯡꯕꯁꯤ ꯅꯪꯁꯨ ꯈꯪꯉꯤꯅ ꯄꯣꯠ ꯆꯩ ꯄꯨꯑꯦ ꯑꯗ ꯑꯃꯨꯛꯀ ꯁꯦꯡꯗꯣꯛꯑꯦ ꯑꯃꯨꯛꯀ ꯇꯧꯋꯦ ꯀꯩ ꯀꯩꯅꯣ ꯇꯧꯕꯗꯣ ꯑꯗꯨꯒꯤ ꯊꯦꯡꯕꯗꫭ
ꯅꯣꯏ ꯅꯅꯥꯎ ꯅꯨꯄꯤ ꯍꯣꯏ ꯇꯨꯝꯈ꯭ꯔꯦ
ꯇꯨꯝꯗ꯭ꫪꯤꯗ ꯐꯣꯟ ꯃꯦꯠꯂꯒ ꯂꯩ ꯑꯩ ꯃꯄꯥꯟꯗ ꯂꯩ
ꯃꯅꯥꯎꯅꯨꯄꯤ ꯑꯃꯗꯨ ꯅꯍꯥꯟ ꯑꯩꯈꯣꯏꯔꯣꯝꯗ ꯂꯩꯕ ꯀꯥꯟꯗ ꯑꯩꯈꯣꯏ ꯌꯨꯝ ꯁꯦꯡꯃꯤꯟꯅꯩꯌꯦꯕ
ꯎꯝ ꯑꯗꯨꯝ ꯍꫭꯏ ꯔꯨꯝꯗꯨ ꯄꯨꯔꯥ ꯑꯦꯟꯇꯤꯗ ꯂꯩꯔꯝꯃꯤꯅꯤ ꯍꫭꯏ ꯆꯠꯄꯅꯤꯅ
ꯑꯗꯨꯒꯤ ꯑꯗꯨ ꯅꯣꯏꯒꯤ ꯔꯣꯝꯗꯣ ꯑꯗꯨꯝ ꯂꯩꯕꯕꯨꯗꯤ ꯅꯨꯡꯉꯥꯏꯅꯦꯕ ꯑꯗꯣ ꯐꯤ ꯐꯧꯐꯝ ꯆꯥ ꯌꯥꯗꯕꯅꯦꯕ ꯄꯥꯐꯝ ꯐꯖꯅꯠꯇ꯭ꯔꯦ ꯁꯥꯅ ꯁꯥꯕ ꯑ ꯑꯗꯨ ꯅꯨꯡꯉꯥꯏꯇꯕ ꯍꯧꯖꯤꯛ ꯅꯣꯏꯅ ꯂꯩꯕꯗꯤ ꯌꯨꯝꯒꯨꯝꯕ ꯑꯗꯨꯝ ꯅꯨꯡꯉꯥꯏꯕ꯭ꯔꯣ ꯕꯔꯥꯒꯨꯝꯕ ꯌꯥꯝ ꯇꯥꯡꯕ ꯀꯃꯥꯏꯅ ꯇꯧꯕ꯭ꯔꯣ
ꯚꯔꯥꯁꯦ
ꯑꯗꯨꯗꯤ ꯍꯣꯏ ꯍꯦꯡꯈ꯭ꯔꯦ ꯈꯔꯗꯤ ꯍꯦꯜꯂꯕ ꯅꯍꯥꯟꯗꯩ ꯑꯗꯨꯕꯨ ꯂꯩꯐꯝꯁꯤꯗꯤ ꯃꯐꯝꯁꯤꯗꯤ ꯅꯨꯡꯉꯥꯏꯌꯦ ꯍꯥꯏꯕꯗꯤ ꯕꯦꯜ ꯄꯨꯨꯟꯅꯤꯁꯤ ꯂꯩꯌꯦ ꯑꯗꯣ ꯅꯨꯡꯁꯤꯠ ꯁꯤꯠꯂꯦ ꯍꯧꯖꯤꯛꯁꯦ ꯑꯗꯨꯒ
ꯅꯨꯡꯉꯥꯏꯌꯦ ꯍꯥꯏꯕꯗꯤ ꯕꯦꯜꯀꯅꯤꯁꯨ ꯂꯩꯌꯦ ꯑꯗꯣ ꯅꯨꯡꯁꯤꯠ ꯁꯤꯠꯂꯦ ꯍꯧꯖꯤꯛꯁꯦ ꯑꯗꯨꯒ ꯑꯞꯀꯦ ꯑꯝ ꯏꯁꯤꯡꯒꯨꯝꯕꯗꯤ ꯃꯩꯒꯨꯝꯕꯗꯤ ꯀꯃꯥꯏꯅ ꯇꯧꯒꯦ
ꯃꯩꯁꯦ ꯑꯩꯈꯣꯏꯅ ꯁꯤꯖꯤꯟꯅꯕꯒꯤ ꯃꯇꯨꯡ ꯏꯟꯅ ꯄꯤꯗꯣꯏꯅꯤ
ꯑꯩꯈꯣꯏꯅ ꯁꯤꯖꯤꯟꯅꯕꯒꯤ ꯃꯇꯨꯡ ꯏꯟꯅ ꯄꯤꯗꯣꯏꯅꯤ ꯑꯣ ꯏꯁꯤꯡꯖ‌ꯦ
ꯏꯁꯤꯡꯁꯨ ꯇꯣꯇꯤ ꯇꯥꯏ ꯍꯥꯏ ꯇꯣꯇꯤ ꯇꯥꯗ꯭ꯔꯤ ꯀꯥꯟꯗ ꯗꯤ ꯂꯣꯏꯅ ꯀꯩ ꯍꯥꯏꯁꯤꯔꯥ ꯄꯨꯜꯂꯒ ꯂꯧꯕꯗꯣ
ꯄꯨꯜꯂꯒ ꯂꯧꯕꯗꯣ ꯑꫭ ꯏꯁꯤꯡ ꯏꯁꯤꯡ ꯋꯥꯕꯁꯦ ꯌꯥꯝ ꯇꯟꯕꯅꯦꯕ
ꯑꯗꯨꯅꯤ
ꯌꯨꯝ ꯁꯦꯡꯕ ꯁꯦꯡꯗꯕꯖ‌ꯦ ꯏꯁꯤꯡ ꯅꯁꯨ ꯂꯩꯕꯅꯦꯕꯀꯣ
ꯎꯝ
ꯍꯧꯖꯤꯛ ꯑꯩꯈꯣꯏ ꯏꯆꯦ ꯑꯩꯈꯣꯏꯅꯤꯅ ꯂꯩꯔꯤꯕ ꯃꯐꯝꯁꯦ
ꯎꯝ
ꯑꯩꯈꯣꯏꯅꯤꯖꯨ ꯎꯝ ꯑꯁꯤꯒꯤ ꯁꯤꯒꯤ ꯍꯞꯇꯥꯗꯤ ꯌꯨꯝ ꯑꯇꯣꯞꯄꯥꯕ ꯌꯨꯝ ꯕꯔꯥ ꯊꯤꯔꯅꯤ
ꯀꯩꯒꯤ
ꯂꯩꯕꯗꯤ ꯌꯥꯝ ꯅꯨꯡꯉꯥꯏꯌꯦꯕꯀꯣ ꯑꯗꯨ ꯌꯨꯝ ꯃꯄꯨꯒꯤ ꯅꯨꯄꯤꯗꯣ
ꯎꯝ
ꯑꯥ ꯑꯩꯈꯣꯏ ꯃꯊꯛꯇ ꯅꯍꯥꯟ ꯑꯩꯅ ꯇꯦꯔꯁ ꯃꯊꯛꯇ ꯍꯦꯛ ꯀꯥꯏꯌ‌ꯦꯅ ꯑꯗꯨꯝ ꯃꯥ ꯑꯗꯨꯗ ꯐꯤ ꯍꯦꯛ ꯐꯧꯕꯅꯦꯕ
ꯎꯝ
ꯑꯗꯨ ꯃꯈꯥꯔꯣꯝꯗ ꯐꯤ ꯐꯥꯎꯕꯗꯣꯕꯗꯤ ꯐꯧꯐꯝ ꯏꯆꯥ ꯆꯥꯗꯦꯕꯀꯣ ꯑꯗꯣ ꯑꯩꯈꯣꯏꯕꯨ ꯃꯊꯛꯇ ꯐꯤ ꯐꯥꯎꯒꯅꯨ ꯍꯥꯏꯌꯦꯕꯀꯣ ꯍꯥ ꯑꯗꯨꯗꯤ ꯀꯥꯏ ꯑꯗꯨꯗꯤ ꯃꯈꯥꯔꯣꯝꯗ ꯐꯧꯐꯝꯗꯤ ꯂꯩꯌꯦꯕ ꯑꯗꯨꯕꯨ ꯃꯈꯥꯔꯣꯝꯗ ꯈꯔ ꯃꯣꯠꯄꯒꯤ ꯑ ꯇꯤꯔꯥꯏꯈꯨꯝꯕꯤꯒꯨꯝꯕ ꯀꯛꯆ‌ꯦꯡꯒꯨꯝꯕ ꯈꯔ ꯌꯥꯝꯃꯦꯕꯀꯣ ꯑꯗꯨ ꯐꯤ ꯐꯧꯕ ꯅꯨꯡꯉꯥꯏꯇ꯭ꯔꯗꯤ ꯍꯥꯏꯗꯤ ꯅꯨꯡꯁꯥꯗ ꯐꯤ ꯐꯧꯗ꯭ꯔꯗꯤ ꯍꯥꯞꯅꯤꯡꯗꯦꯅ ꯑꯗꯣ ꯍꯣꯏ ꯑꯗꯨꯒ ꯑꯗꯨꯏ ꯌꯨꯝ ꯕꫪꯥꯃꯨꯛ ꯄꯨꯕꯁꯨ ꯑꯩꯈꯣꯏꯒꯤ ꯖꯥꯠ ꯅꯠꯇꯕ ꯍꯥꯏꯇꯥꯔꯦꯀꯣ ꯑꯗꯨ ꯈꯔ ꯀꯩꯅꯣꯝꯃ ꯐꯥꯗꯤ ꯌꯥꯝ ꯐꯩꯌꯦ ꯍꯥꯏꯔꯁꯨꯀꯣ ꯇꯥꯕ꯭ꯔꯣ
ꯇꯥꯏ ꯇꯥꯏ
ꯑꯗꯨꯒꯤ ꯑꯇꯣꯞꯄ ꯊꯤꯁꯦ ꯍꯥꯏꯅ ꯏꯆꯦ ꯑꯁꯤꯒꯤ ꯊꯥꯡꯖꯥ ꯅꯨꯃꯤꯠꯇ ꯃꯥ ꯁꯨꯇꯤ ꯂꯧꯊꯣꯛꯇꯣꯏꯅꯦꯕ
ꯍꯝ
ꯑꯩꯈꯣꯏꯅ ꯊꯤꯕ ꯆꯠꯇꯣꯏꯅꯦ
ꯑꯪꯅꯤꯗꯂꯦ
ꯍꯣꯏ ꯂꯩꯔꯤꯕꯕꯨꯗꯤ ꯑꯗꯨꯝ ꯂꯩꯌꯦ ꯑꯩꯈꯣꯏꯅ ꯂꯩꯔꯤꯁꯦ ꯑꯗꯨꯝꯗꯤ ꯅꯨꯡꯉꯥꯏꯌꯦꯕ ꯑꯗꯨ
ꯑꯩꯈꯣꯐꯥ ꯑꯩꯈꯣꯏꯅ ꯃꯐꯝ ꯑꯩꯈꯣꯏ ꯃꯐꯝꯗꯗꯤ ꯐꯤ ꯐꯪꯅꯤꯡꯉꯥꯏꯁꯦ ꯄꯨꯔꯥ ꯌꯥꯝ
ꯑ ꯌꯥꯝ ꯂꯩꯌꯦ ꫪ‌ꯦꯜꯀꯅꯤꯁꯦ ꯍꯧꯖꯤꯛ ꯌꯥꯝ ꯅꯨꯡꯉꯥꯏꫪ‌ꯦꯅ ꯌꯨꯝꯕ꯭ꯔꯥꯗꯤ ꯀꯌꯥꯝ ꯍꯦꯟꯕ꯭ꯔꯣ
ꯆꯥꯝꯃꯥ ꯒꯨꯝꯕꯗꯤ ꯍꯦꯜꯂꯦ
ꯑꯩꯁ ꯑꯗꯨ ꯈꯛꯇꯅꯤꯅꯦ ꯑꯗꯨꯗꯤ ꯀꯩꯁꯨ ꯅꯠꯇꯦꯅ ꯆꯞ ꯃꯥꯟꯅꯩ ꯏꯁꯤꯡꯗꯤ ꯀꯩꯗꯤ ꯂꯣꯏ ꯆꯞ ꯃꯥꯟꯅꯩ ꯍꯣꯏ ꯏꯁꯤꯡꯃꯗꯒꯤ ꯀꯩꯗꯒꯤꯗꯒꯤ ꯊꯅ ꯐꯔꯦꯕ
ꯎꯝ ꯈꯃꯤ ꯉꯥꯏꯗꯤ ꯄꯨꯔ ꯂꯗ
ꯑꯣ ꯅꯣꯏꯔꯣꯝꯁꯨ ꯍꯨꯏꯗꯤ ꯌꯥꯝ ꯃꯥꯏꯔ ꯈꯣꯡꯂꯛꯏꯦꯀꯣ
ꯑꯗꯨꯅꯦ ꯁꯤ ꯂꯩꯀꯥꯟꯁꯦ ꯀꯩꯅꯣ ꯍꯨꯏ ꯈꯣꯡꯅ ꯂꯩꯌꯦ ꯉꯁꯥꯏ ꯍꯥꯏꯥꯏꯗꯔꯦ
ꯑꯁ ꯑꯩꯈꯣꯏ ꯂꯩꯀꯥꯏꯁꯨ ꯅꯨꯡꯉꯥ ꯁꯥꯏ ꯅꯨꯡꯊꯤꯤꯟꯗꯣ ꯌꯥꯝꯊ ꯅꯗꯤꯦ ꯑꯌꯨꯛꯇꯒꯤ ꯑꯣꯏꯔꯝꯃꯅꯤ ꯍꯨꯏꯒ ꯌꯣꯡꯒ ꯈꯠꯅꯕ ꯃꯥꯜꯂꯦꯕ ꯅꯍꯥꯟꯗꯤ ꯌꯥꯝ ꯅꯨꯡꯁꯤꯔꯝꯃꯅꯦ ꯃꯣꯏꯁꯦ ꯉꯁꯤꯗꯤ ꯈꯟꯅꯔꯒ ꯍꯦꯛꯇ ꯂꯥꯎꯊꯅꯔꯒ ꯍꯦꯛꯇ ꯀꯩꯅꯣ ꯇꯧꯔꯛꯄꯅꯦꯕ ꯑꯗꯨꯗ ꯑꯩꯅ ꯁꯤ ꯌꯣꯡꯉꯤꯁꯦ ꯑꯩ ꯌꯦꯣꯡꯉꯕ ꯍꯥꯏꯏꯅ ꯌꯦꯣꯡꯕꯣ ꯇꯧꯒꯅꯨ ꯈꯣꯠꯀꯅꯨ ꯍꯥꯏꯅ ꯑꯩꯅ ꯂꯣꯟ ꯑꯩꯈꯣꯏꯒꯤ ꯂꯣꯟꯗ ꯍꯥꯏꯕ ꯌꯣꯡꯗꯣ ꯑꯩꯒꯤ ꯑꯩꯒꯤ ꯃꯅꯥꯗ ꯊꯣꯛꯂꯥꯎꯅꯒ ꯆꯤꯜꯂꯛꯄ ꯋꯥꯅꯤꯗ ꯑꯩꯅ ꯀꯤꯃꯟꯕꯒꯤ ꯆꯥꯛ ꯊꯤꯗꯣꯛꯅꯤꯡꯉꯥꯏ ꯆꯩꯁꯨꯗꯣ
ꯍꯝ ꯌꯦꯡꯅꯤꯡꯉꯦ
ꯑꯦ ꯅꯪ ꯑꯗꯨꯋꯥꯏ ꯑꯁ ꯕꯦꯔꯥꯅꯦ ꯌꯣꯡ ꯌꯥꯝꯃꯦꯕ ꯑꯗꯨꯒ ꯃꯣꯏ ꯃꯔꯛꯇꯗꯤ ꯃꯣꯏꯅꯤꯁꯦ ꯃꯣꯏꯁꯦ ꯌꯥꯝ ꯅꯨꯡꯁꯤꯅꯩ ꯃꯣꯏꯕꯥꯟꯅꯤ ꯌꯥꯝ ꯈꯟꯅꯩ ꯃꯤ ꯆꯞ ꯃꯥꯟꯅꯩꯗ ꯑꯁ ꯌꯣꯡ ꯈꯨꯌꯥꯝꯗꯤ ꯉꯔꯥꯡ ꯑꯗꯨꯝ ꯉꯁꯤꯁꯦ ꯌꯣꯡ ꯌꯥꯝꯅ ꯍꯦ ꯑꯩꯣꯏ ꯊꯣꯡꯅꯥꯎꯁꯦꯀꯣ
ꯎꯝ
ꯃꯤꯅꯤꯠ ꯑꯃꯒꯨꯝꯕ ꯍꯥꯡꯗꯣꯛꯑꯒ ꯅꯪ ꯃꯄꯥꯟ ꯊꯣꯛꯄ ꯌꯥꯗꯦ
ꯀꯩ
ꯌꯣꯡꯅ ꯍꯥꯟꯅ ꯆꯪꯉꯛꯑꯅꯦꯕ ꯑꯗꯨꯣ ꯑꯩꯈꯣꯏꯅ ꯌꯨꯝꯕꯗꯨꯗ ꯑꯗꯨꯝ ꯑꯩ ꯌꯣꯡ ꯃꯆꯥ ꯃꯆꯥ ꯑꯗꯣ ꯑꯩꯈꯣꯏ ꯌꯨꯝ ꯃꯅꯨꯡꯗ ꯊꯝ ꯂꯩꯔꯗꯤ ꯃꯥꯁꯦ ꯈꯪꯗꯦꯕꯀꯣ
ꯎꯝ
ꯉꯁꯥꯏꯁꯦ ꯑꯩꯁꯦ ꯅꯨꯡꯊꯤꯜꯒꯁꯦ ꯑꯩ ꯉꯁꯤ ꯍꯛꯆꯥꯡ ꯅꯨꯡꯉꯥꯏꯇꯕꯒꯤ ꯐꯣꯟꯁꯨ ꯌꯦꯡꯗꯕꯤꯗ ꯑꯗꯨꯝ ꯇꯨꯝꯃꯒ ꯂꯩꯕꯅꯦꯕ ꯑꯗꯨꯅ ꯑꯥ ꯊꯣꯡꯅꯥꯎ ꯑꯅꯤꯅꯦꯕꯥ ꯑꯩꯈꯣꯏ ꯄꯥꯜꯂꯤꯗꯣ ꯑꯃꯅ ꯑꯣꯏꯅ ꯊꯤꯡꯕ ꯌꯣꯡ ꯍꯦꯛ ꯆꯪꯕꯗꯣ ꯊꯦꯡꯔꯒ ꯃꯣꯏꯁꯦ ꯈꯠꯅꯕꯁꯦ ꯌꯥꯝ ꯇꯥꯏꯌꯦꯕ ꯑꯗꯨ ꯑꯩꯅ ꯋꯥꯁꯔꯨꯝ ꯆꯪꯉꯥꯒ ꯑ ꯀꯔꯤ ꯀꯔꯤ ꯑꯃꯣꯠ ꯑꯀꯥꯏ ꯁꯦꯡꯗꯣꯛꯑꯒ ꯑꯃꯣꯠ ꯑꯀꯥꯏ ꯁꯦꯡꯗꯣꯛꯄꯁꯦ ꯌꯨꯝꯗꯣ ꯍꯥꯡꯗꯣꯛꯑꯒ ꯊꯝꯅꯤꯡꯉꯤꯗ
ꯑꯥ
ꯃꯤꯅꯤꯠ ꯑꯃꯁꯨ ꯐꯥꯗꯦ ꯊꯝꯃꯒ ꯑꯩꯅ ꯑꯥ ꯏꯁꯤꯡ ꯀꯩꯅꯣ ꯀꯜꯂꯤꯉꯩꯗ ꯌꯣꯡ ꯆꯥꯡꯁꯤꯜꯂꯒ ꯑꯩꯈꯣꯏꯒꯤ ꯃꯦꯒꯤ ꯃꯥꯒꯤ ꯃꯦꯒꯤ ꯑꯅꯤ ꯊꯨꯒꯥꯏꯕꯤꯕ ꯋꯥꯅꯤꯗ
ꯑꯩꯌꯥ ꯀꯩꯅꯣ ꯑꯗꯨ ꯌꯦꯡꯗꯣ ꯑꯗꯨ ꯌꯡꯗꯣ ꯍꯥꯠꯂꯒ ꯅꯪꯅ ꯊꯣꯡꯂꯁꯤ
ꯆꯥꯔꯣꯅ ꯑꯗꯣ ꯌꯥꯗꯤ ꯌꯥꯕꯖꯥꯠꯅꯦ ꯑꯗꯨꯕꯨꯀꯣ
ꯌꯣꯡꯒꯤ ꯃꯊꯦꯜꯅꯦ ꯍꯥꯏꯔꯒ
ꯅꯣꯡꯃ ꯅꯣꯡꯃ
ꯍꯣꯏ
ꯅꯣꯡꯃ ꯑꯩ ꯑꯗꯨ ꯍꯥꯏꯔꯛꯄ ꯃꯇꯝ ꯂꯥꯛ
ꯌꯣꯡꯒꯤ ꯁꯤꯡꯖꯨ ꯆꯥꯔꯣ ꯆꯥꯔꯣ
ꯍꯣꯏ ꯅꯪꯅ ꯅꯣꯡꯃꯗꯤ ꯍꯪꯂꯛꯈꯤꯅꯤꯅ
ꯑꯗꯨꯅꯦ ꯌꯣꯡꯒꯤ ꯃꯊꯦꯜꯒꯨꯝꯕ ꯆꯥꯕ ꯐꯪꯉꯕꯣ ꯍꯥꯏꯅ ꯍꯡꯂꯛꯀꯦ ꯑꯃꯨꯛꯀ
ꯀꯔꯤ ꯃꯊꯦꯜ ꯆꯥꯕ꯭ꯔꯥ ꯍꯥꯏꯂꯛꯑꯗꯤ ꯑꯩꯅ ꯌꯣꯡ ꯍꯥꯏꯔꯛꯄꯗꯗꯤ ꯅꯪ ꯒ꯭ꯌꯥꯟ ꯇꯥꯎ
ꯏꯅꯥꯎꯄꯤꯅꯦ ꯍꯥꯠꯒ ꯂꯩ ꯀꯗꯧꯕ ꯑꯃꯨꯛ ꯎꯝ ꯐꯤꯕꯝꯗꯣ
ꯑꯁ ꯑꯩ ꯍꯩꯗꯤ ꯍꯩꯇꯦꯗꯥ ꯑꯩꯌꯦ ꯃꯆꯥ ꯍꯩꯇꯦ ꯇꯧꯕ ꯐꯤꯕꯝꯗꯣ ꯑꯩꯒꯤ ꯃꯤꯠꯇꯥ ꯎꯏ ꯍꯥꯏꯕ ꯍꯣꯏ ꯇꯧꯕꯅꯦ ꯊꯥꯔꯛꯀꯦ
ꯉꯁꯤ ꯅꯨꯡꯗꯥꯡ